ꯍꯜꯂꯣ
ꯍꯣ ꯆꯥꯛ ꯏꯁꯤꯡ ꯆꯥꯔꯕꯣ ꯀꯩ ꯇꯧꯕꯤꯔꯤꯒꯦ
ꯆꯥꯛꯆꯥꯔꯦ
ꯑ ꯀꯩꯅꯣ ꯌꯥꯝ ꯁꯥꯎꯟꯗꯨ ꯌꯥꯝ ꯅꯨꯡꯉꯥꯏꯇꯦꯗ
ꯅꯦꯠꯋꯥꯛ ꯅꯨꯡꯉꯥꯏꯇꯕ ꯑꯣꯏꯔꯝꯒꯅꯤ ꯈꯪꯗꯤꯌ‌ꯦ
ꯑꯣ ꯑꯣ ꯀꯩꯗꯧꯔꯤꯒꯦ ꯍꯧꯖꯤꯛꯄꯣ ꯀꯩꯗꯧꯔꯤꯒꯦ
ꯑꯉꯥꯡꯁꯤꯡ ꯍꯩ ꯆꯥꯖꯦ ꯑꯉꯥꯡꯁꯤꯡ ꯍꯩꯖꯁꯦ
ꯑꯣ ꯑꯗꯣ ꯍꯟꯗꯛꯇꯤ ꯂꯧ ꯎꯗ꯭ꯔꯕꯣ ꯀꯩꯗꯧꯔꯤ ꯍꯟꯗꯛꯄꯣ
ꯍꯟꯗꯛꯁꯤ ꯂꯧꯖꯤ ꯈꯣꯏꯕꯗꯤ ꯂꯣꯏꯔꯦꯗ
ꯑꯣ ꯂꯧ ꯀꯌꯃꯨꯛ ꯅꯣ
ꯂꯧ ꯌꯥꯝꯗꯦꯗ ꯁꯪꯉꯝ ꯑꯝ ꯈꯇꯅꯤ
ꯑꯣ
ꯐꯧꯊꯤ ꯍꯨꯟꯕ ꯈꯣꯠꯄꯒꯤ ꯐꯧ ꯊꯤꯖꯨ ꯂꯧꯔꯨꯔꯦ ꯍꯨꯟꯕꯝꯕꯨꯗꯤ ꯁꯦꯝꯗ꯭ꯔꯤꯗ
ꯎꯝ ꯑ ꯀꯩꯅꯣꯗꯤ ꯂꯧꯍꯣꯟ ꯀꯔꯤ ꯑꯣꯏꯅ ꯐꯧ ꯑꯣꯏꯅ ꯊꯥꯗꯩꯕ ꯆꯥꯛꯑꯍꯥꯎꯕꯔꯣ ꯀꯔꯤ ꯑꯣꯏꯅ ꯍꯥꯏꯕꯤꯠꯇꯔꯣ ꯊꯥꯗꯣꯏꯖꯤꯕꯣ
ꯍꯟꯗꯛꯇꯤ ꯍꯥꯏꯕ꯭ꯔꯤꯠ ꯑꯣꯏꯅ ꯊꯥꯔꯅꯤ
ꯀꯩꯅꯣ ꯆꯥꯛꯍꯥꯎꯕꯗꯣ ꯍꯥꯟ ꯐꯖꯕꯣ ꯍꯥꯏꯁꯦ
ꯐꯕꯨꯗꯤ ꯐꯩꯌꯦꯗ ꯑꯗꯨ ꯑꯣꯏꯔꯁꯨ ꯐꯥꯎꯊꯣꯛꯂꯤꯕ ꯐꯧ ꯑꯣꯏꯅ ꯊꯥꯕꯅ ꯁꯨꯝ ꯃꯌꯥꯝꯁ ꯍꯧꯖꯤꯛꯇꯤ ꯐꯧꯊꯣꯛ ꯂꯩꯕ ꯐꯧ ꯊꯥꯅꯅꯤꯅ ꯑꯌꯥꯝꯕꯅ ꯂꯣꯏꯅ ꯇꯧꯅꯔꯦꯗꯅ ꯍꯟꯗꯛꯇꯤ ꯐꯧꯊꯣꯛ ꯂꯩꯕ ꯐꯧ ꯑꯣꯏꯅ ꯇꯥꯔꯦ
ꯐꯩꯌꯦ ꯐꯩꯌꯦ ꯐꯩꯌꯦ ꯆꯥꯛ ꯏꯁꯤꯡꯗꯤ ꯀꯩ ꯑꯣꯏꯅ ꯆꯥꯔꯕꯣ ꯉꯁꯤꯕꯣ
ꯉꯁꯤꯁꯤ ꯁꯧꯒ꯭ꯔꯤ ꯑꯣꯏꯅ ꯇꯧꯔꯦ ꯁꯣꯝꯗꯤ ꯆꯥꯛ ꯏꯁꯤꯡ ꯆꯥꯔꯕꯣ
ꯎꯝ ꯆꯥꯔ ꯆꯔꯦ
ꯀꯔꯤ ꯃꯊꯦꯜ ꯆꯥꯔꯕ
ꯍꯥ ꯀꯟꯁꯨ ꯆꯥꯏ ꯄꯨꯡꯖ‌ꯦ
ꯑꯗꯨ ꯅꯣꯏꯔꯣꯝꯒꯤꯗꯤ ꯂꯧꯁꯤꯡ ꯂꯧꯁꯤꯡꯗꯤ ꯀꯃꯥꯏ ꯀꯃꯥꯏ ꯇꯧꯔꯕ
ꯑ ꯑꯩꯒꯤꯁꯨ ꯀꯣꯏꯔꯦ ꯂꯣꯟ ꯍꯨꯟꯕꯒꯤ ꯅꯩꯒꯦꯅ ꯀꯟꯅ ꯇꯧꯔꯤ
ꯂꯧ ꯀꯌꯥꯝ ꯄꯥꯟꯗꯣꯏꯅꯣ
ꯑ ꯁꯪꯒꯝ ꯑꯃ ꯈꯔꯒꯛꯇꯅꯤꯗ
ꯑꯣ ꯄꯥꯟꯁꯤꯜꯂꯣ ꯄꯥꯟꯁꯤꯜꯂꯣ ꯅꯣꯏꯔꯣꯝꯒꯤꯅ ꯀꯩꯀꯩ ꯐꯧ ꯊꯥꯗꯣꯏꯕ
ꯐꯧꯔ‌ꯣ ꯐꯧꯕꯗꯤ ꯁꯨꯝ ꯃꯌꯥꯝ ꯍꯥꯏꯅꯕ ꯍꯥꯏꯕ꯭ꯔꯤꯠ ꯑꯣꯏꯅ ꯊꯥꯅꯔꯁꯦ ꯍꯟꯗꯛꯇꯤ ꯀꯩ ꯍꯥꯏꯅꯤ ꯆꯥꯎꯕꯗꯣ ꯐꯧꯇꯣꯛ ꯋꯥꯠꯂꯦꯅ ꯍꯥꯏ ꯍꯥꯏꯕ꯭ꯔꯤꯠ ꯑꯣꯏꯅ ꯇꯧꯔꯒꯦꯅ ꯇꯧꯅꯩ ꯑꯩꯁꯨ ꯍꯥꯏꯕꯤꯔꯛꯅꯦ ꯍꯣꯠꯅꯔꯒꯦ ꯃꯌꯥꯝꯁꯤꯅ ꯇꯧꯔꯕꯃꯤꯅ
ꯑꯣ ꯐꯩꯌꯦ ꯐꯩ
ꯎꯝ ꯑꯗꯨꯅꯦ ꯍꯟꯗꯛꯁꯦ ꯁꯋꯥꯏꯖꯦ ꯀꯩꯅꯣꯗꯤ ꯊꯕꯛ ꯏꯪꯈꯥꯡꯗꯤ ꯁꯠꯇ꯭ꯔꯣ
ꯊꯕꯛ ꯏꯪꯈꯥꯡ ꯆꯠꯇ꯭ꯔꯦꯗ ꯂꯧꯁꯤꯡ ꯑꯣꯏꯅ ꯍꯣꯠꯅ ꯂꯩꯔꯦ ꯍꯧꯖꯤꯛꯇꯤ
ꯑꯧ ꯀꯩ ꯀꯔꯤ ꯀꯔꯤ ꯀꯅ ꯍꯨꯅꯔꯤꯒꯦ ꯍꯥꯏꯁꯤ ꯍꯨ
ꯎ ꯂꯧ ꯅꯥꯄꯤꯗ ꯀꯥꯞꯄ ꯑꯗꯩꯗꯤ ꯂꯧꯔꯤꯌꯥ ꯌꯥꯟꯊꯕ
ꯑꯝ
ꯑꯗꯨ ꯑꯣꯏꯅ ꯍꯣꯠꯅ ꯂꯩꯔꯦ ꯅꯣꯏꯗꯤ ꯂꯧꯔꯤ ꯌꯥ ꯀꯩ ꯑꯦ ꯏꯟꯕ ꯂꯣꯏꯈ꯭ꯔꯕꯣ
ꯑꯣ ꯑꯩꯁꯨ ꯌꯥꯟꯗ꯭ꯔꯤꯌꯦ ꯂꯧꯔꯤꯌꯥꯗꯣ ꯍꯤꯗꯥꯛ ꯑꯣꯏꯅ ꯀꯥꯞꯄꯒ ꯀꯣꯟꯅ ꯇꯞꯅ ꯀꯩꯅꯣ ꯇꯧꯒꯦꯅ ꯍꯤꯗꯥꯛ ꯀꯥꯞ ꯂꯣꯏꯔꯀꯥꯟꯗ ꯀꯪꯉꯛꯑꯀꯥꯟꯗ ꯐꯖꯅ ꯂꯧꯌꯥ ꯀ ꯀꯥꯆꯤꯡ ꯀꯌꯥ ꯌꯥꯜꯂꯒꯦ ꯀꯣꯟꯅ ꯇꯞꯅꯅ ꯇꯧꯔꯤ ꯈꯜꯂꯤꯕ ꯑꯩꯁꯨ
ꯑꯣ ꯑꯣ ꯂꯣꯏꯁꯤꯂꯣ ꯂꯣꯏꯁꯤꯂꯣ
ꯎꯝ ꯑꯗꯨꯅꯦ ꯂꯣꯏꯁꯤꯜꯂꯗꯤ ꯍꯥꯏꯔꯤꯕ ꯁꯁꯣꯝ ꯅꯥꯀꯗꯁꯨ ꯊꯕꯛ ꯂꯥꯛꯄꯅꯤꯅꯦ ꯍꯦꯛꯇ ꯂꯣꯏꯁꯤꯜꯂ ꯉꯝꯗꯦꯅꯦ
ꯀꯩꯀꯩ ꯊꯕꯛ ꯆꯠꯂꯤꯒꯦ ꯍꯧꯖꯤꯛꯄꯣ
ꯑ ꯀꯩꯁꯨꯒꯤ ꯊꯕꯛꯄꯨꯗꯤ ꯅꯠꯇꯦ ꯍꯟꯗ ꯀꯩ ꯀꯩꯒꯤꯅꯣ ꯆꯦ ꯆꯥꯡ ꯈꯔ ꯁꯦꯝꯃꯦ ꯍꯥꯏꯕ꯭ꯔꯥ ꯁꯦꯝꯗꯣꯛꯑꯦ ꯍꯥꯏꯕ꯭ꯔꯥ ꯑꯗꯨꯒꯤ ꯁꯦꯝ ꯑꯗꯨꯗꯣ ꯁꯦꯝꯗꯣꯛꯅꯕꯅ ꯍꯥꯏꯔꯛꯇꯅ ꯑꯩꯖꯨ ꯆꯠꯀꯦꯅ ꯈꯜꯂꯤꯕ ꯑꯗꯨꯒꯤ ꯆꯦꯅꯥ ꯑꯗꯨ ꯑꯗꯨꯒꯤ ꯊꯕꯛ ꯆꯟꯕ ꯍꯥꯏꯇꯥꯔꯦ ꯍꯟꯗꯛꯁꯦ ꯑꯗꯨꯅ ꯂꯧꯁꯨ ꯆꯠꯄ ꯉꯍꯪꯗꯦ ꯍꯤꯗꯥꯛ ꯀꯥꯞꯄꯤꯅꯁꯨ ꯀꯥꯕ ꯆꯪꯗꯣꯏꯅꯦ ꯂ ꯆꯪꯕꯁꯤꯗ ꯁꯣꯝꯗ ꯐꯣꯟ ꯇꯧꯕꯔ ꯇꯧꯔꯛꯄꯅꯤꯗ ꯀꯃꯥꯏ ꯀꯃꯥꯏꯅ ꯇꯧꯔꯤꯒꯦꯅ
ꯑꯣ ꯑꯩꯈꯣꯏꯕꯨꯖꯨꯝ ꯃꯦꯔꯤ
ꯎꯝ ꯀꯩꯅꯣ ꯅꯣꯏꯒꯤ ꯃꯣꯔꯣꯛ ꯊꯥꯏ ꯍꯥꯏꯕꯗꯨꯕꯨ ꯀꯃꯥꯏ ꯀꯃꯥꯏ ꯇꯧꯔꯒꯦ
ꯃꯣꯔꯣꯛꯁꯤ ꯍꯟꯗꯛꯇꯤ ꯈꯔ ꯐꯩꯌꯦ ꯍꯥꯏ ꯇꯔꯦ
ꯎꯝ
ꯑꯍꯥꯟꯕꯗꯗꯤ ꯇꯤꯟ ꯈꯔ ꯈꯔ ꯇꯥꯔꯝꯃꯦ ꯑꯗꯩꯗꯤ ꯍꯤꯗꯥꯛ ꯂꯥꯡ ꯄꯊꯥ ꯈꯔ ꯇꯧꯕꯗꯩꯗꯤ ꯐꯈꯔꯦ
ꯑ ꯀꯣꯏꯁꯨ ꯅꯣꯡ ꯐꯗꯣꯛꯛꯇ ꯃꯣꯔꯣꯛꯇꯣ ꯁꯥꯕ ꯆꯥꯕꯥ ꯂꯥꯛꯇꯥꯔꯦꯗꯅ
ꯑꯣ ꯌꯥꯏꯑꯌꯦ ꯌꯥꯏ ꯌꯥꯏ
ꯑ ꯎꯣꯛꯇꯤ ꯊꯥꯗꯕ꯭ꯔꯣ
ꯎ ꯃꯣꯔꯣꯛ ꯀꯩꯀꯩꯁꯤ ꯎ ꯃꯣꯔꯣꯛꯁꯤ ꯏꯆꯥ ꯆꯥꯟꯅꯗꯦꯗ ꯑꯩꯈꯣꯏꯒ ꯊꯥꯌꯦ ꯑꯃꯨꯛ ꯁꯤꯈꯤꯅꯤ ꯑꯗ ꯍꯟꯗꯛ ꯃꯃꯥꯡꯗꯕꯨꯗꯤ ꯈꯔ ꯊꯥꯕ ꯄꯥꯝꯕꯤ ꯃꯉꯥ ꯇꯔꯥ ꯑꯗꯨ ꯂꯥꯟ ꯃꯦꯟ ꯀꯌꯥ ꯇꯥꯗ꯭ꯔꯦꯗ ꯑꯗꯨꯝ ꯂꯩꯍꯥꯎꯁꯤꯒ ꯆꯥꯟꯅꯗꯦ ꯈꯪꯗꯦꯗ ꯅꯣꯏꯔꯣꯝꯒꯤ ꯗꯦꯂꯥ ꯃꯁꯤꯡꯁꯦ ꯀꯔꯤ ꯀꯔꯤ ꯊꯥꯅꯔꯤꯒꯦ
ꯑꯗ ꯎꯝ ꯍꯣꯏ ꯍꯟꯗꯛ ꯃꯅꯥ ꯃꯁꯤꯡ ꯑꯣꯏꯅ ꯊꯥꯅ ꯄꯦ ꯍꯟꯗꯛꯤ ꯑꯣ
ꯍꯟꯗꯛꯁꯤꯕꯨ ꯅꯣꯡꯁꯤꯡꯁꯤꯕꯨ ꯀꯃꯥꯏꯅ ꯑꯣ ꯍꯟꯗꯛ ꯍꯟꯗꯛꯁꯤꯕꯣ ꯅꯣꯡꯖꯤꯡꯁꯤꯕꯨꯣ ꯏꯁꯤꯡ ꯆꯉ ꯂꯥꯛꯈꯤꯗꯣꯏꯖꯥꯠꯂꯅꯦ
ꯑꯁ ꯈꯪꯗꯦꯗ ꯅꯣꯡ ꯆꯤꯡꯁꯦ ꯂꯇꯔꯤ ꯂ ꯍꯥꯏꯥꯏꯅꯤ